ꯍꯜꯂꯣ
ꯍꯧ ꯇꯥꯏꯌꯦ
ꯑꯣ
ꯁꯤꯒꯥꯏꯅꯉꯍ ꯀꯥꯏ ꯇꯧꯗꯦ ꯉꯁꯤꯗꯤ ꯌꯥꯝ ꯇꯧꯊꯣꯛꯧꯇꯅ ꯇꯧꯔꯛꯑꯦ ꯏ ꯆꯥꯛꯈꯥꯏꯗꯤ ꯂꯩꯔꯒꯦ
ꯁꯨꯝꯃꯤ ꯇꯥꯎꯍꯣꯏ ꯃꯌꯥꯝꯁꯦ
ꯄ ꯄꯗ ꯀꯣꯏꯔꯦꯅ ꯇꯔꯣ ꯑꯗ
ꯑꯣ ꯇꯃꯥꯏ ꯀꯃꯥꯏꯅ ꯇꯧꯔꯤꯒꯦ ꯅꯪꯕꯨ ꯑꯩꯈꯣꯏ ꯇꯝ ꯂꯣꯏꯈꯤꯕꯗꯒꯤ ꯍꯦꯛꯇꯝ ꯂꯣꯏꯕꯗꯒꯤ ꯎꯅꯗ ꯀꯨꯏꯈ꯭ꯔꯦꯗ ꯑꯥ ꯀꯃꯥꯏ ꯀꯃꯥꯏ ꯇꯧꯔꯤꯖꯥꯠꯅꯣ ꯑꯁ ꯑꯩꯈꯣꯏ ꯀꯩꯗꯧꯅꯤꯒ ꯌꯨꯝꯗ ꯂꯦꯡꯗꯅ ꯂꯩꯔꯤ ꯑꯗꯨꯝ ꯀꯩ ꯍꯥꯏꯅꯤ ꯑꯇꯣꯞꯄ ꯍ ꯏꯟꯒꯥꯥꯡꯒ ꯑꯃꯨꯛ ꯆꯠꯇ꯭ꯔꯦꯗ ꯇꯨꯝꯃꯒ ꯆꯥꯕꯒ ꯑꯃ ꯂꯩꯗꯅꯦ ꯐꯦꯁꯕꯨꯛꯇ ꯑꯃ ꯑꯃꯨꯛ ꯇꯨꯝꯍꯧꯒꯠꯂꯦ ꯃ ꯃꯨꯛ ꯆ ꯑꯃꯛꯇꯦ ꯇ ꯑꯗ ꯍꯣꯒꯂꯦ ꯆꯥ ꯎ ꯆꯥꯔꯦ ꯇꯨꯝꯃꯦ ꯅꯨꯡꯁꯥ ꯑꯃꯨꯛ ꯌꯥꯏꯔꯨꯔꯦ ꯇꯧꯔꯒ ꯇꯨꯝꯃꯦꯅ ꯇꯧꯗꯣ ꯈꯪꯕ꯭ꯔꯥ
ꯈꯌꯦ ꯈꯥꯏ
ꯑ ꯑꯗꯨꯅꯦ ꯁꯥ ꯃꯥꯅꯦ ꯑꯗ ꯆ
ꯑꯗꯨꯃꯥꯏꯅ ꯇꯧꯔ ꯑꯗꯨꯝ ꯂꯩꯔꯦꯕ
ꯗꯏ ꯄꯂꯦꯇ
ꯎꯝ
ꯑꯩ ꯅꯪꯉꯣꯟꯗ ꯀꯩꯅꯣꯝ ꯍꯪꯅꯤꯡꯕꯅꯤꯅꯦ
ꯀꯔꯤ
ꯅꯣꯏꯒꯤ ꯑꯃ ꯍꯤꯟꯗꯤꯒꯤ ꯀ꯭ꯂꯥꯁ ꯑꯃ ꯌꯥꯎꯔꯝꯗ꯭ꯔꯦ
ꯑꯥ ꯌꯥꯎꯝ ꯌꯥꯎꯝ
ꯑꯗꯣ ꯀꯗꯥꯏ ꯀꯃꯥꯏꯅ ꯇꯧꯔꯒ ꯌꯥꯎ꯭ꯔꯤꯅꯣ ꯑꯗꯨꯗꯣ ꯑꯝꯇ ꯈꯪꯅꯤꯡꯕ ꯍꯥꯏꯇꯥꯔꯦ
ꯑꯩꯈꯣꯏ ꯀꯩꯅꯣ ꯑꯍꯟ ꯑꯃ ꯂꯩꯌꯦ ꯃꯥꯅ ꯃꯣꯏ ꯑꯣꯖꯥ ꯑꯝꯗꯒꯤ ꯅꯝꯕꯔ ꯂꯧꯔꯛꯑꯒ ꯀꯩꯅꯣ ꯇꯧꯕꯅꯦ ꯄꯥꯎ ꯐꯥꯎꯅꯕꯅꯦ ꯑꯗꯨꯗꯨꯒ ꯇꯧꯔ ꯌꯥꯎꯈꯤꯕ
ꯃ ꯏꯗꯤ ꯃꯅꯤꯄꯨꯔꯤ ꯃ ꯆꯥꯔꯥ ꯅ ꯅꯠꯇ꯭ꯔꯒꯅ ꯑꯁꯥꯏꯠ ꯂꯣ ꯅꯟꯕꯅꯤ
ꯃꯊꯦꯁꯥꯔꯦ ꯑ
ꯆꯥ
ꯅꯨꯡꯉꯥꯏꯕꯅꯦ ꯑꯗꯨꯝ ꯌꯥꯎꯁꯜꯂꯨ
ꯑꯝꯇ ꯌꯥꯎꯋ ꯍ ꯏꯪꯂꯤꯁꯇ ꯑꯗꯨꯝ ꯇꯥꯛꯊꯣꯛꯄ ꯅꯠꯇ꯭ꯔꯣ
ꯎꯝ ꯇꯥꯍꯧꯕꯅꯦ
ꯎꯝ ꯌꯥ ꯑꯗꯨꯗꯤ ꯑꯝꯇ ꯑꯩꯁꯦ ꯅꯍꯥꯟꯗꯒꯤ ꯈꯜꯂꯝꯃꯤꯅꯦ ꯑꯃꯨꯛ ꯆꯠꯇꯣꯔꯦꯕ ꯑꯩꯁꯦ
ꯀ ꯑ ꯀꯩꯅꯩꯅꯣꯗ ꯑ ꯅꯁꯤꯕꯅꯥ ꯀ
ꯑ ꯑꯗꯨꯗꯨꯗ ꯑꯃꯨꯛ ꯁꯤꯚꯤꯗꯣ ꯉꯥꯡꯕꯀꯥꯟꯗ ꯇꯠꯂꯦꯕ ꯑꯃꯨꯛ ꯑꯃꯨꯛ ꯔꯦꯡ ꯔꯦꯡ ꯉꯥꯡ ꯃꯦ ꯉꯥꯡ ꯊꯣꯛꯄꯗꯨꯣ ꯉꯝꯗꯕ ꯑꯗꯨꯒ ꯊꯥꯖꯤꯜꯂꯦꯕ ꯑꯗꯨꯅ ꯃꯤꯅ ꯑꯦꯗꯚꯥꯟꯇꯦꯖ ꯌꯥꯝ ꯂꯧꯋꯦꯕ ꯀ꯭ꯂꯥꯁ ꯑꯝꯇꯪ ꯌꯥꯎꯊꯣꯛꯑꯒ ꯑꯩꯒꯤ ꯗꯥꯎꯠ ꯂꯩꯕ ꯃꯌꯥꯝ ꯑꯩꯗꯣ ꯑ ꯑꯃꯇ ꯀꯔꯤ ꯇꯧꯒꯦ ꯇꯧꯕꯅꯤꯗ ꯏꯝꯄ꯭ꯔꯨꯞꯚ ꯑꯇꯧ ꯑꯣꯏꯍꯟꯒꯦ ꯇꯧꯕꯅꯤꯗ
ꯌꯧꯁꯜꯂꯣ ꯌꯧꯁꯜꯂꯣ ꯀꯥꯟꯅꯕꯅꯦ ꯑꯩ ꯑꯩꯕꯨꯗꯤ ꯐꯖꯅ ꯌꯥꯎꯍꯧ ꯗ꯭ꯔꯦ ꯑꯗꯨꯗꯨꯅ ꯌꯥꯝ ꯀꯟꯅ ꯈꯪꯍꯧꯗ꯭ꯔꯦ ꯑꯝ ꯇꯪꯒ ꯌꯥꯎꯒꯦꯅꯗꯤ ꯈꯜꯂꯤ
ꯑ ꯃꯣꯏ ꯊꯥꯗꯗꯤ ꯀꯌꯥꯃꯨꯛ ꯂꯧꯒꯦ ꯃꯣꯏꯗꯣ ꯍꯥꯏꯗꯤ ꯀꯣꯔꯁ ꯑꯃ ꯂꯣꯏꯕꯗ
ꯎꯝ ꯊꯥꯗ ꯑꯣꯏꯅ ꯂꯧꯗꯦ ꯃꯣꯏꯗꯣ ꯀꯩꯅꯣꯗ ꯎꯝ ꯊꯥ ꯑꯍꯨꯝ ꯃꯍꯍꯨꯝꯅ ꯃꯔꯤꯗ ꯑꯗꯨꯃꯥꯏꯅ ꯇꯧꯈꯤꯕ ꯀꯥꯎꯊꯣꯛꯈ꯭ꯔꯦ ꯂꯨꯄꯥ ꯂꯤꯁꯤꯡ
ꯃꯔꯤꯔꯥ ꯑꯗꯨꯃꯥꯏꯅ ꯂꯧꯈꯤꯕꯅꯤ ꯃꯔꯤ ꯑꯃꯃꯅꯦ ꯀꯥꯎ ꯑꯣꯏꯔꯦꯗ
ꯁꯤꯒ ꯍꯕꯣ ꯑꯗꯗꯤꯗꯤ ꯊꯥ ꯑꯍꯨꯝꯃꯨꯛꯇꯪ ꯑꯗꯨꯥꯏꯔꯤ ꯌꯥꯏꯌꯦ ꯌꯥꯏꯌꯦ ꯑꯩꯒꯤ ꯑꯃꯝꯇꯍꯛ ꯉꯥꯛꯇꯦꯅ ꯃꯃꯥꯡꯗ ꯇꯝꯈꯤꯕ ꯀꯥꯟꯗꯨꯗꯀꯣ ꯅꯠꯇ ꯍꯕ ꯑ ꯈꯤꯇꯪ ꯌꯦꯡꯅꯤꯡꯕ ꯍꯥꯏꯇꯥꯔꯦ ꯑꯩꯅ
ꯎ ꯇꯧ ꯇꯧ ꯍꯥꯏꯗꯤ ꯈꯪꯗꯕ ꯈꯪꯗꯕꯁꯤꯡꯗꯣ ꯑꯗꯨꯝ ꯍꯪꯕ ꯈꯣꯠꯄꯁꯨ ꯑꯗꯨꯝ ꯌꯥꯕꯅꯦ ꯃꯥ ꯃꯉꯣꯟꯗ ꯑꯗꯨ ꯀꯣꯜ ꯇꯧꯁꯜꯂꯒ
ꯑꯣ
ꯅꯨꯡꯉꯥꯏꯕꯅꯦ
ꯑꯥ ꯌꯥꯏꯅꯦ ꯆꯥꯏꯁꯤꯦ ꯎꯅꯔꯕꯣ ꯀꯃꯥꯏꯅ ꯇꯧꯔꯒꯦ
ꯆꯆꯥꯥꯔꯦ
ꯎꯝ
ꯅꯪꯗꯤ ꯆꯥꯔꯕꯣ
ꯁꯔꯦ
ꯀꯩ ꯃ ꯍꯧ ꯇ
ꯁꯧꯒ꯭ꯔꯤ ꯑꯃꯒ ꯀꯥꯡꯍꯧ ꯑꯃꯒ ꯇꯧꯔꯦ
ꯎꯝ ꯀꯝꯕꯅꯤꯔ
ꯀꯣꯝꯕꯣꯅꯦ ꯀꯣꯝꯕꯣꯅꯦ ꯆꯥꯛꯀ ꯆꯥꯛꯀ ꯌꯥꯎꯔꯒ
ꯎꯝ ꯑꯕꯅꯦꯕ
ꯅꯤ ꯌꯥꯏ ꯑꯗꯨꯝ ꯆꯥꯕ ꯌꯥꯗꯕꯗꯤ ꯅꯠꯇꯦ ꯌꯥꯏ ꯑꯗꯣ
ꯑꯦ ꯀꯩꯅꯣꯅꯦ ꯆꯥꯕ ꯌꯥꯝ ꯊꯤ ꯌꯥꯕꯅꯤ ꯌꯥꯗꯕꯒ ꯌꯥꯎꯗꯕꯅꯤ ꯌꯥꯝ ꯊꯤ ꯌꯥꯕꯅꯤ
ꯑ ꯅꯣꯏꯗꯤ ꯀꯩ ꯏꯟꯖꯥꯡ ꯆꯥꯔꯕ
ꯑꯩꯈꯣꯏꯁꯨ ꯉꯁꯤ ꯁꯧꯒꯔꯤ ꯊꯣꯡꯃ ꯍꯋꯥ ꯀꯔꯤ ꯃꯣꯔꯣꯡ ꯃꯦꯠꯄꯝꯅꯦ ꯑꯗꯨꯒ ꯄꯥꯄꯣꯔ ꯈꯔꯒ ꯇꯋꯔꯁꯦ
ꯑꯣ ꯑ ꯅꯪ ꯑꯦꯛꯖꯥꯝ ꯍꯟꯇꯛ ꯊꯥꯔꯨꯕ꯭ꯔꯣ
ꯇꯥꯔ ꯌꯥꯦ
ꯃꯥ ꯀꯌꯥꯝ ꯋꯥꯡ ꯀꯌꯥꯝ ꯐꯪꯒꯦ
ꯐ ꯌꯒꯗ
ꯌꯧꯗꯤ ꯑꯦ ꯀꯔꯣ ꯃꯥ ꯌꯧ ꯒꯤꯗ
ꯎꯝ ꯅꯪ ꯊꯥꯍꯧꯗ꯭ꯔꯕꯣ
ꯑꯩ ꯌꯧꯒꯗꯕ ꯃꯥꯍꯨꯝ ꯃ ꯋꯥꯂꯦ
ꯎꯝ ꯑꯩ ꯅꯍꯥꯟ ꯆꯈꯤꯕ ꯊꯥꯎꯍꯧꯗ꯭ꯔꯕ
ꯍ ꯑꯩꯁꯨ ꯑꯗꯨ ꯑꯣꯏꯔꯁꯨ ꯀꯩꯗꯤ ꯇꯧꯅꯤꯍꯦ ꯇ꯭ꯔꯥꯏꯗꯤ ꯇꯧꯔꯅꯤ ꯑꯗꯨꯔꯗꯥꯏꯗ
ꯑꯦ ꯑꯩꯁꯨ ꯑꯩꯈꯣꯏ ꯑꯩꯈꯣꯏꯗꯤ ꯃꯊꯪ ꯆꯍꯤ ꯀꯌꯥꯃꯨꯛ ꯂꯩꯔꯦ ꯑꯅꯤꯃꯨꯛ ꯂꯩꯕ꯭ꯔꯥ
ꯃꯗꯤ ꯃꯦ
ꯑꯅꯤꯃꯨꯛ ꯅꯠꯇ꯭ꯔꯣ
ꯃꯁ
ꯃꯔꯤ ꯃꯨꯅꯠꯇꯦ ꯑꯅꯤ ꯃꯛ ꯍꯛꯇꯅꯤ ꯀꯩꯅꯣ
ꯑꯣ ꯕꯤ ꯁꯤꯒꯤꯗꯤ ꯑꯦꯛꯁꯇꯦꯟ ꯇꯧ ꯌꯥꯏ ꯑꯗꯨꯗꯤ ꯆꯍꯤ ꯌꯥꯝ ꯌꯥꯝꯃꯤꯌꯦ
ꯑꯗꯨ ꯌꯥꯔꯕ ꯃꯇꯨꯡꯗꯅꯦ ꯍꯥꯏꯁꯦ ꯆꯍꯤ ꯑꯅꯤꯃꯨꯛ ꯐ ꯉꯥꯏꯔꯕꯅꯤ
ꯎꯝ ꯑꯅꯤ ꯃꯐꯠ ꯆꯉꯥꯏꯔꯦ ꯅꯨꯡꯉꯥꯏꯖꯕ ꯍ ꯉꯔ ꯃ ꯇ꯭ꯋꯦꯟꯇꯤ ꯁꯚꯦꯟ
꯭ꯋ ꯑꯁꯕ ꯑꯁꯦꯡꯕꯩꯗꯤ ꯇ꯭ꯋꯦꯟꯇꯤ ꯑꯁꯦꯡꯕꯩꯗꯤ ꯇ꯭ꯋꯦꯟꯇꯤꯒꯒ ꯇ꯭ꯋꯦꯟꯇꯤꯒ ꯊ꯭ꯔꯤꯗ ꯇ꯭ꯋꯦꯟꯇꯤ ꯐꯣꯔ ꯑꯣꯏꯗꯅꯦ
ꯑꯥ ꯍꯣꯏ ꯇꯅ ꯐꯥꯏꯗ ꯃꯥ
ꯇ꯭ꯋꯦꯟꯇꯤ ꯐꯥꯏꯚ ꯅꯠꯇꯦ ꯇ꯭ꯋꯦꯟꯇꯤ ꯊ꯭ꯔꯤ ꯇ꯭ꯋꯦꯟꯇꯤ ꯐꯣꯔ ꯑꯅꯤꯁꯤ ꯃꯅꯨꯡꯗ ꯑꯃ ꯑꯣꯏꯈꯤꯕꯅꯦ ꯑꯗꯨꯗꯨꯒ ꯅꯪꯒꯤ ꯑꯣ ꯁꯤ ꯆꯍꯤ ꯃꯔꯤꯃꯨꯛ ꯔꯤꯂꯦꯛꯁ ꯇꯧꯊꯣꯛꯑꯣ ꯌꯦꯡꯉꯣ ꯄꯥꯊꯣꯛꯑꯣ ꯑꯗꯨꯗꯤ ꯀꯌꯥ ꯌꯥꯔꯔꯤꯌꯦ
ꯑ ꯌꯥꯝꯃꯝꯗ꯭ꯔꯦꯅꯦ
ꯑꯖ
ꯑꯩꯅ ꯈꯜꯂꯨꯁꯤꯒꯦ ꯌꯥꯗꯦ ꯑꯩꯁ ꯁꯤꯗꯤ ꯑꯩ ꯍꯥꯏꯒꯠꯂꯛꯇ ꯌꯥꯔꯔꯣꯏ
ꯍꯥꯏꯒꯂꯣ ꯍꯥꯏꯒꯂꯣ ꯁꯤꯗꯦ ꯀ ꯀ꯭ꯂꯥꯁ ꯇꯧꯔꯕꯅꯦ
ꯑꯣꯟꯂꯥꯏꯟꯁꯤꯁꯤꯗ ꯑꯩꯁꯨ ꯋꯥꯏ ꯐꯥꯏ ꯄꯨꯁꯜꯂꯦꯕ ꯏꯟꯀꯝ ꯂꯥꯛꯄꯗ ꯀꯔꯤ ꯇꯧꯍꯧ ꯋꯥꯏ ꯐꯥꯏ ꯑꯃꯗꯤ ꯄꯨꯁꯤꯜꯍꯧꯔꯦ
ꯋꯥ꯭ꯏ ꯐꯥꯏ ꯀꯝꯕꯒꯤ
ꯇꯇꯤꯟꯒꯤ ꯏꯔ ꯇꯦꯟ ꯌꯦ
ꯑꯣ ꯄꯩꯁꯥ ꯀꯌꯥꯇ ꯗꯋꯥ
ꯃꯣꯏ ꯑꯩꯅ ꯂꯨꯄꯥ ꯂꯤꯁꯤꯡ ꯆꯥꯝꯃꯉꯥ ꯊꯤꯌꯦꯕꯀꯣ
ꯑꯥ
ꯂꯤꯁꯤꯡ ꯆꯥꯝꯃꯉꯥꯁꯦ ꯑꯩꯈꯣꯏꯒꯤ ꯇꯤꯚꯤ ꯌꯥꯎꯔꯛꯇꯦꯕ ꯇꯤꯚꯤꯒꯤꯗꯤ ꯃꯣꯏ ꯑꯥꯏꯗꯤ ꯇꯤꯚꯤꯅ ꯍꯥꯏꯌꯦꯕꯀꯣ
ꯑꯥ
ꯑꯗꯨ ꯂꯨꯄꯥ ꯈꯥ ꯃꯣꯏꯅ ꯑꯣꯐꯔ ꯂꯥꯛꯄꯒ ꯑꯩꯅ ꯑꯣꯐꯔ ꯂꯥꯛꯄ ꯀꯪꯀ ꯄꯥꯏ ꯇꯔ ꯐꯂ ꯐ ꯎꯝ ꯊꯥ ꯑꯅꯤ ꯑꯃ ꯃꯈꯥꯏ ꯑꯣꯏꯕ ꯍꯥꯏꯇꯥꯔꯦ ꯑꯣꯐꯔꯒꯤ ꯑꯣꯏꯅ ꯍꯧꯖꯤꯛꯀꯤ ꯇꯤꯚꯤꯗꯨꯒ ꯌꯥꯎꯔꯒ ꯇꯤꯚꯁꯤꯦ ꯌꯥꯎꯗꯕꯤꯗ ꯑꯣꯏ ꯇꯥꯥꯔꯒꯗꯤ ꯃꯣꯏ ꯊꯥ ꯑꯅꯤ ꯃꯈꯥꯏ ꯄꯤꯔꯛꯑꯦꯕ
ꯑꯥ
ꯂꯤꯁꯤꯡ ꯑꯃ ꯁꯋꯥꯗꯅ
ꯑꯣ
ꯈꯔ ꯑꯗꯨꯃꯥꯏꯅ ꯄꯤꯔꯛꯑꯃꯦ ꯑꯗꯒꯤ ꯃꯣꯏ ꯃꯜꯂꯤꯒꯤ ꯑꯣꯏꯅ ꯁꯤ ꯂꯣꯏꯈ꯭ꯔ ꯃꯇꯨꯡ ꯃꯟꯜꯂꯤꯒꯤ ꯑꯣꯏꯅ ꯊꯤꯗꯣꯏ ꯂꯨꯄꯥ ꯆꯥꯇꯔꯨꯛ ꯃꯨꯛꯀꯤ ꯃꯌꯥꯗꯤ ꯑꯣꯏꯗꯣꯏ ꯃꯥꯜꯂꯤ
ꯌꯥꯝꯃꯤꯅ
ꯃꯦꯗꯣ
ꯎꯝ ꯐꯣꯟ ꯄꯩꯁꯥꯕꯨ ꯍꯥꯞꯀꯗ꯭ꯔꯥ ꯑꯗꯨꯕꯨ ꯍꯥꯞꯀꯗ꯭ꯔꯥ
ꯑꯩ ꯈꯜꯂꯤꯅꯦ ꯑꯩꯁꯦ ꯀꯔꯤꯒꯨꯝꯕ ꯍꯥꯏꯒꯠꯂꯛ ꯇꯥꯔꯒꯗꯤ ꯁꯥꯏꯒꯠꯐꯝꯁꯨ ꯂꯩꯇꯕꯔꯤꯗꯗꯤ ꯏꯟꯇꯦꯂꯤꯖꯝ
ꯂꯥꯛꯑꯣ ꯀꯅꯦ ꯁꯤꯜꯂꯩꯁꯤ ꯂꯥꯛꯑꯣꯒꯅꯦ
ꯑ ꯑꯗꯨꯕꯨꯗꯤ ꯂꯩꯅꯤꯡꯉꯤ ꯃꯤꯅꯦ
ꯌꯃꯤ ꯂꯩꯇ
ꯃꯤ ꯂꯩꯆꯦꯅꯦ ꯄꯤꯊꯤꯖꯦꯂꯦ ꯍꯜꯂꯤꯂꯤꯃꯤꯅꯤꯕꯣ
ꯎꯝ ꯐꯖꯔꯦ
ꯑꯥ ꯍꯪꯗꯤ ꯭ ꯑꯇꯥꯥꯗꯤ ꯇꯧꯔꯤꯉ ꯑꯩꯈꯣꯏ ꯅꯦꯝꯕ ꯉꯁꯤ ꯂꯥꯛꯑꯝꯃꯦꯕꯀꯣ ꯅꯍꯥꯛꯈꯩꯗꯤ ꯑꯩꯈꯣꯏꯁꯦ ꯑꯉꯥꯡ ꯃꯆꯥꯗꯧꯅ ꯂꯣꯏ ꯎꯕꯅꯦꯕ
ꯍꯝ
ꯍꯧꯖꯤꯛꯇꯤ ꯃꯣꯏ ꯑꯗꯨꯋꯥꯏꯗ ꯉꯥꯏꯍꯥꯛ ꯏꯃꯥꯟꯅꯕ ꯑꯃ ꯍꯣꯡꯕ ꯍꯥꯏꯇꯥꯔꯦ
ꯎꯝ
ꯃꯤꯗꯣ ꯁꯨꯝ ꯆꯍꯤꯗꯣ ꯌꯦꯡꯊꯣꯛꯅꯔꯀꯥꯟꯗꯗꯤ ꯑꯉꯥꯡ ꯃꯆꯥ ꯑꯣꯏꯅ ꯎꯅꯔꯝꯃ ꯉꯩ ꯑꯗꯣ ꯆꯍꯤꯗꯨ ꯁꯨꯝ ꯅꯣꯏꯁꯨ ꯆꯍꯤ ꯌꯥꯝꯈꯠꯂꯤꯅꯤ ꯑꯩꯈꯣꯏꯁꯨ ꯆꯍꯤ ꯌꯥꯝꯈꯠꯂꯤꯅꯤ ꯑꯉꯥꯡ ꯃꯆꯥꯗꯧꯅ ꯎꯔꯝꯗ꯭ꯔꯦ ꯉꯁꯤꯗꯒꯤꯗꯤ ꯑꯁꯨꯝ ꯃꯃꯥꯟꯅꯕꯈꯩꯅꯤ ꯅꯨꯄꯤ ꯊꯤꯈ꯭ꯔꯦ ꯅꯣꯏ ꯅꯣꯏꯅ ꯑꯉꯥꯡ ꯇꯁꯂꯦ ꯌꯦꯅ
ꯂꯣꯡꯗꯣ ꯑꯔꯔꯕ
ꯑꯗꯨꯃꯛꯇꯤ ꯍꯥꯏꯒꯦꯗ ꯒ꯭ꯌꯥꯟ ꯇꯥ ꯂꯩꯌꯨ ꯁꯤꯅꯤꯗ
ꯎꯝ ꯎꯝ ꯅꯥꯀꯣꯏꯅꯅ ꯍꯥꯏꯔꯛꯄꯅꯤꯅꯦ ꯂꯨꯍꯣꯡꯐꯨ ꯍꯥꯏꯕꯅꯤꯅꯤ
ꯑꯗꯨꯅꯦ ꯈꯔ ꯉꯥꯎꯁꯟꯅꯕ ꯍꯧꯖꯤꯛ ꯌꯥꯎꯔꯨꯕꯗꯤ ꯆꯥꯕ ꯈꯣꯠ ꯃꯥꯡꯉꯅꯤ ꯇꯧꯔꯤꯁꯦ
ꯈꯪꯗ꯭ꯔꯦꯗ ꯇꯧꯔ ꯃꯥꯅꯤ ꯃꯥꯅꯤ ꯀꯩꯝ ꯈꯪꯍꯧꯔꯣꯏꯗꯣꯏꯅꯦ
ꯑꯅꯤ ꯉꯃꯤꯉꯗ ꯀꯃꯥꯏ ꯀꯃꯥꯏ ꯅꯪ ꯀꯩ ꯇꯧꯔꯤꯒꯦ ꯍꯧꯖꯤꯛ
ꯑꯁ ꯀꯩꯝ ꯇꯧꯗꯦꯗ ꯀꯩꯗꯧꯗꯣꯏꯅꯣ
ꯎꯝ ꯍꯣꯏ
ꯂꯥꯏꯔꯤꯛ ꯐꯕ ꯄꯥꯅꯤꯡꯗꯦ
ꯏꯁꯇꯦꯠꯀꯤ ꯊꯕꯛ ꯍꯥꯏꯩꯁꯦ ꯑꯃꯨꯛ ꯀꯧꯔꯣꯏꯗꯣꯏꯖꯥꯠꯂꯣ
ꯀꯧꯕꯅꯦ ꯍꯧꯖꯤꯛ ꯅꯪ ꯊꯥꯖꯤꯟꯗ꯭ꯔꯣ
ꯑꯅ ꯄꯥꯝꯗꯦꯅꯦ ꯑꯗꯨꯝꯕꯗꯨꯗꯤ ꯊꯦꯡꯕꯨꯗꯤ ꯊꯦꯡꯅꯩꯅꯤ ꯑꯁ ꯂꯩꯗꯅ ꯈꯔ ꯀꯣꯡꯉꯗꯕ ꯄꯥꯝꯕ ꯍꯥꯏ ꯇꯔꯦ
ꯎ ꯀꯣꯝꯒꯗꯕꯅꯤ ꯀꯩꯅꯣ ꯍꯧꯖꯤꯛ ꯀꯧꯔꯛꯏꯁꯦ
ꯌꯥ ꯊꯖ
ꯂꯩꯥꯏ ꯊꯥꯕ ꯑꯗꯒꯤ ꯏꯪꯣꯟꯅ ꯏꯪꯣꯣꯟ ꯀꯣꯏꯕ ꯄꯥꯝꯕ ꯃꯤꯗꯗꯤ ꯆꯞ ꯁꯥꯔꯝ
ꯁ ꯑꯗꯨꯗꯤ ꯐꯥꯝꯗꯦ ꯍꯥꯏ
ꯑꯩꯁꯨ ꯇꯜꯂꯤꯕꯨ ꯍꯩꯅꯗꯦꯅ ꯑꯗꯨꯕꯨ ꯊꯕꯛꯇꯨ
ꯑꯦꯁ ꯏꯃꯥꯟꯅꯕ ꯑꯃ ꯐꯣꯟ ꯇꯧꯔꯛꯏꯅꯦꯍꯦ ꯃꯥ ꯂꯥꯛꯀꯦꯅ ꯍꯥꯏꯔꯛꯄꯅꯤꯅꯦꯍꯦ
ꯑꯣ ꯍꯣ ꯍꯣꯏ ꯌꯥ ꯌꯥ ꯊꯥꯡꯃꯣ ꯊꯥꯡꯃꯗ
ꯑꯣ ꯐꯔꯦ ꯐꯔꯦ ꯀꯣ ꯍ ꯑꯗꯨꯝ ꯐꯥꯎꯅꯁꯤꯀꯣ